ꯆꯥꯗꯔꯤ ꯋꯩ
ꯑꯌꯨꯛ ꯅꯨꯡꯊꯤꯤꯟꯒꯤ ꯅꯤꯡꯊꯧ꯭ꯔꯣ ꯑꯌꯨꯛꯀꯤ ꯅꯤꯡꯊꯧ ꯇꯧꯔ ꯀꯥꯎꯔꯦꯅꯦ ꯃꯤ ꯊꯅꯤ ꯊꯃ ꯃꯥꯂꯦꯕꯣ ꯊꯣꯡꯗ꯭ꯔꯤꯗ ꯀꯗꯥꯏꯗꯤ ꯊꯣꯡꯅ ꯊꯣꯡꯕꯤꯅꯕ ꯃꯤ ꯂꯩꯇꯕ ꯑꯗꯨ ꯀꯃꯥꯏꯅ ꯊꯣꯡꯗꯣꯏꯅꯣꯗ
ꯄꯨꯂꯞ ꯊꯣꯡ ꯌꯥꯗ꯭ꯔꯣ
ꯑꯌꯨꯛꯇ ꯆꯥꯛ ꯊꯣꯡꯗꯅꯤ
ꯂꯣ
ꯃꯔꯨ ꯑꯣꯏꯔꯤꯗꯤ ꯑꯌꯨꯛ ꯆꯥꯛ ꯆꯥꯗꯕ ꯑꯩꯅ
ꯎꯝ
ꯑꯩ ꯑꯌꯨꯛꯇ ꯆꯥꯛ ꯆꯥꯗꯦ ꯆꯔꯥ ꯍꯦꯜꯂꯦ ꯐꯥꯁꯇꯤꯡꯅꯦ ꯑꯩ ꯍꯧꯖꯤꯛ ꯍꯧꯖꯤꯛꯀꯥꯟꯗꯤ
ꯍꯧꯖꯤꯛꯁꯨ ꯇꯧ ꯑꯗꯨꯗꯤ
ꯍꯧꯖꯤꯛꯇꯤ ꯅꯨꯡꯗꯥꯡꯅꯦ ꯐꯥꯁꯇꯤꯡ ꯇꯧꯕ ꯌꯥꯔꯣꯏꯌꯦ
ꯇꯨꯝꯃ ꯌꯥꯔꯣꯏ
ꯑꯌꯨꯛꯇꯗꯤ ꯍꯧꯒꯠꯂꯒ ꯑꯩꯈꯣꯏ ꯆꯠ ꯆꯠ ꯆꯄꯅꯤꯅ ꯌꯥꯏꯑꯦꯕ ꯍꯧꯖꯤꯛꯇꯤ ꯇꯨꯝꯃꯗꯕꯅꯤꯅꯀꯣ ꯑꯦꯁ ꯌꯥꯔꯣꯏꯌꯦ ꯑ ꯀꯞ ꯀꯅꯤ ꯌꯥꯔ ꯌꯦ
ꯀꯩꯁ ꯊꯗꯅ
ꯉꯁꯤꯗꯤ ꯑꯍꯥꯎꯕ ꯊꯣꯡꯒꯦ ꯈꯥꯃꯟꯅ ꯁꯤꯟꯕꯒ ꯑꯗꯨꯒ ꯌꯥꯏꯄꯟꯒ ꯀꯔꯤ ꯀꯔ ꯇꯧꯔꯒ ꯐꯖꯅ ꯊꯣꯡꯒꯥꯏꯒꯦ ꯉꯥ ꯊꯕꯁꯨ ꯂꯩꯑ
ꯑꯗꯨꯕꯨ ꯍꯥꯎꯕ ꯀꯥꯎ꯭ꯔꯥ ꯅꯩꯗꯤ
ꯉꯥ ꯊꯣꯡꯕꯁꯨ ꯂꯩꯑꯕ
ꯑ ꯊꯣꯡꯕ ꯂꯩꯌꯦ
ꯎꯝ ꯈꯔ ꯑꯗꯨꯝ ꯇꯧꯔꯛꯀꯅꯤ ꯑꯩꯈꯣꯏꯒꯤꯅꯦ
ꯂꯩꯔꯦ ꯀꯔ ꯍꯣꯇꯦꯜꯦꯜꯗꯒꯤ
ꯕꯥꯃꯣꯟꯅ ꯄꯤꯔꯛꯄꯅꯦꯍꯌꯦ
ꯑꯁ
ꯂꯨꯄꯥ ꯆꯝꯉꯥꯡꯒꯤ ꯄꯔꯦ
ꯆꯥꯃꯉꯥꯒꯤ ꯑꯁ ꯑꯩꯗꯤ ꯊꯥꯖꯗꯦꯗ ꯍ
ꯍꯧꯔꯦꯝ ꯊꯥꯖꯗꯦ ꯑꯃꯨꯛ ꯍꯧꯔꯦ ꯏꯅꯉꯥꯏ ꯁꯦ ꯊꯥꯖꯠꯈꯤꯗꯕꯅ ꯊꯥꯖꯠꯈꯤꯗꯕꯅ ꯂꯣꯏꯔꯦ ꯅꯪꯁꯤꯁꯨꯕ ꯑꯁ
ꯈꯔ ꯍꯥꯏꯒꯦ ꯍꯥꯏꯔꯗꯤ ꯈꯔ ꯐꯖꯅꯤꯡꯉꯥꯏ ꯍꯥꯏꯌꯅꯦ
ꯌꯥꯝ ꯄꯤꯔꯛꯄꯒꯤꯗ ꯂꯨꯄꯥ ꯆꯥꯃꯉꯥꯒꯤ ꯆꯥꯡꯗ ꯄꯤꯔꯛꯑꯦ ꯍꯥꯏꯕꯅꯤꯗ ꯈꯖꯤꯛꯇꯪ ꯄꯤꯔꯛꯑꯒꯗꯤ ꯂꯨꯄꯥ ꯀꯨꯟ ꯀꯨꯟꯊ꯭ꯔꯥꯒꯤ ꯄꯤꯔꯛꯑꯦ ꯍꯥꯏꯔꯛꯇꯧ ꯌꯥꯕ ꯌꯥꯝ ꯄꯤꯔꯛꯄꯒꯤ ꯆꯥꯝꯃꯉꯥꯒꯤ ꯆꯥꯡꯗꯨ ꯄꯤꯔꯛꯑꯦ ꯍꯥꯏꯕꯅꯤ ꯑꯗꯨꯗ ꯊꯥꯖꯗꯦ ꯑꯃꯨꯛ ꯍꯥꯏꯔꯛꯑꯦ ꯀ
ꯀꯔꯥꯏ ꯆꯠꯂꯨꯒꯦ ꯉꯁꯤꯕꯣ
ꯍꯧꯖꯤꯛ ꯉꯁꯤ ꯑꯗꯨꯝ ꯂꯩꯌꯦ
ꯀꯩꯝ ꯆꯠꯇꯦ
ꯆꯠꯇꯦꯗ ꯉꯁꯥꯏ ꯀꯩꯅꯣꯗꯗꯤ ꯆꯠꯂꯦ ꯆꯠꯊꯣꯛꯑꯦ ꯁꯥꯟꯅꯕ ꯈꯣꯠꯄ ꯀꯩꯅꯣꯗꯣ
ꯁꯥꯟꯅꯕ ꯊꯣꯛꯄ ꯁꯥꯟꯅꯕ꯭ꯔꯥ ꯅꯪꯕꯣ
ꯁꯥꯟꯅꯗꯦ
ꯁꯥꯟꯅꯕ ꯊꯣꯛꯑꯦ ꯁꯥꯟꯅꯗꯦꯕ
ꯆꯁꯤꯡꯕꯨ ꯌꯦꯡꯕ ꯆꯠ
ꯊꯣꯡ ꯊꯥꯛꯄꯗꯤ ꯂꯣꯏꯔꯕꯣ ꯉꯁꯤ ꯍꯧꯖꯤꯛꯀꯤ
ꯑꯁ ꯍꯧꯖꯤꯛꯦ ꯍꯧꯖꯤꯛ ꯇꯧꯔꯤꯌꯦ
ꯍꯝ
ꯍꯧꯖꯤꯛ ꯀꯟꯅ ꯇꯧꯔꯤ
ꯅꯤꯡꯊꯧꯅ ꯑꯗꯨꯝ ꯉꯥꯏ ꯂꯩꯔꯦ
ꯎꯝ ꯏ ꯊꯧꯅ ꯆꯥꯛ ꯃꯨꯟꯕ ꯉꯥꯏꯔꯦ
ꯎꯝ
ꯍꯧꯖꯤꯛꯇ ꯍꯧꯥꯎꯔꯤꯗ ꯆꯥꯛ ꯊꯣꯡꯉ ꯍꯧꯖꯤꯛꯇ ꯍꯧꯥꯎꯔꯤ
ꯌꯥꯝ ꯁꯥꯍꯟꯒꯅꯨ ꯍꯥꯏꯀꯣ
ꯈꯪꯗꯦꯗ
ꯃꯔꯣꯛ ꯌꯥꯝ ꯁꯥꯔꯗꯤ
ꯏ ꯊꯥꯎ ꯆꯕ꯭ꯔꯥ
ꯅꯤꯡꯊꯧ ꯁꯥꯎꯅꯤ ꯅꯤꯡꯊꯧ ꯁꯥꯎꯒꯗꯤꯀꯣ ꯐꯔꯛ ꯇꯥꯗꯦ
ꯁꯨꯝ ꯌꯥꯛꯄ ꯐꯥꯎꯗꯤ ꯀꯩꯁꯨ ꯀꯥꯏꯗꯦ ꯏꯁꯤꯡ ꯇꯣꯠꯂꯒ ꯑꯗꯨꯝ ꯆꯥꯕ ꯌꯥꯏ ꯃꯣꯔꯣꯛ ꯁꯥꯒꯗꯤ ꯎꯄꯥꯏ ꯂꯩꯇꯦꯕꯣ
ꯎꯝ
ꯑꯗ ꯅꯤꯡꯊꯧ ꯁꯍꯟꯒꯅꯨ ꯍꯥꯏꯌꯣ
ꯑꯗꯨꯝ ꯈꯪꯕꯅꯦꯗ ꯃꯥ
ꯈꯪꯕ꯭ꯔꯣ
ꯎꯝ
ꯈꯪꯉꯁꯨ ꯊꯣꯡ ꯊꯥꯡꯕꯗꯣ ꯍꯩꯗꯗꯤ ꯑꯗꯨꯝ ꯌꯥꯗꯕꯅꯤꯅꯤ
ꯅꯤꯡꯊꯧꯒꯤ ꯃꯒꯨꯟ ꯈꯪꯕꯅꯦ
ꯅꯪꯅ ꯃꯒꯨꯟꯗꯣ ꯈꯪꯍꯟꯈꯤꯕꯩꯅꯤꯅꯦ
ꯑꯣ ꯅꯥꯟ ꯈꯪꯉꯅꯤꯁꯤꯕ
ꯅꯩꯅꯦ ꯈꯔ ꯈꯔ ꯇꯧꯒꯗꯕꯅꯤ ꯑꯗꯨꯃꯥꯏꯅ ꯃꯊꯛ ꯂꯩꯀꯥꯏ ꯃꯈꯥ ꯂꯩꯀꯥꯏ ꯂꯣꯏꯅ ꯂꯩꯔꯤꯕꯨ ꯅꯠꯇ꯭ꯔꯥ ꯅꯣꯏ ꯂꯩꯀꯥꯏ ꯃꯤꯁꯤꯡꯗꯣ
ꯂꯩ ꯂꯩ
ꯆꯠꯊꯣꯛꯇꯦ
ꯑꯗꯨꯝ ꯂꯩꯅꯔꯤ
ꯍꯧꯖꯤꯛꯀꯥꯟ ꯕꯖꯥꯔꯒꯨꯝꯕ ꯆꯠꯇ꯭ꯔꯕꯣ ꯌꯨꯝꯗ ꯂꯥꯛꯑꯣ ꯍꯥꯏꯕꯅꯤꯅꯦ ꯅꯪꯕꯨꯣ ꯍꯟꯗꯛ ꯌꯨꯝꯗ ꯂꯥꯛꯑꯣ ꯅꯪ ꯅꯣꯏ ꯃꯃꯥꯈꯣꯏꯅ ꯍꯥꯏꯕꯅꯦ ꯅꯍꯥꯟ ꯑꯩ ꯆꯠꯂꯦ ꯅꯣꯏ ꯈꯨꯟꯗꯨꯗ
ꯑꯣ ꯀꯔꯤꯒꯤꯅꯦ ꯍꯥꯏꯒꯦ
ꯀꯩꯅꯣ ꯀꯩ ꯍꯥꯏꯕ ꯂꯧ ꯀꯩꯒꯤ ꯂꯧ ꯂꯧ ꯁꯨꯕꯒꯤꯅꯦ ꯍꯣꯏ
ꯂꯣꯏꯔꯁꯨ ꯊꯔꯣꯏꯒꯨꯝꯕꯠ ꯊꯔꯣꯏꯗꯣ ꯂꯧꯕꯗꯤ ꯌꯝꯃꯟꯒꯔꯦ ꯂꯧꯕ ꯂꯥꯑꯣ ꯍꯥꯏ ꯇꯔꯦꯗ ꯈꯔ ꯈꯨꯜꯂꯒ ꯂꯪꯊꯣꯛꯇ꯭ꯔꯗꯤ ꯌꯥꯔꯔꯣꯏ ꯑꯗꯣ ꯈꯔ ꯈꯨꯟꯅꯕ ꯂꯥꯛꯑꯣ ꯍꯥꯏꯕꯅꯦ
ꯑꯁ ꯈꯨꯟꯗ ꯌꯥꯗꯦꯅꯦ ꯍꯧꯖꯤꯛꯁꯦ
ꯀꯔꯤꯒꯤ ꯌꯥꯗꯕꯅꯣ ꯍꯩ ꯃꯣꯠꯇꯦ ꯑꯗꯨꯒꯤꯗꯨꯅꯤꯅꯦ ꯍꯥꯎꯗꯣꯏꯁꯦ
ꯑꯁ ꯇꯜꯂꯦꯗ
ꯑ ꯏꯗꯤ ꯀꯍꯥ ꯑꯣ ꯇꯅꯦ ꯊꯔꯣꯏ ꯊꯣꯡꯕ ꯏꯁꯇꯥꯜꯗꯣ ꯈꯪꯕ꯭ꯔꯣ ꯍꯧꯎꯔꯦ ꯃꯨꯛ
ꯂꯧ ꯂꯣꯛꯄ ꯃꯇꯝꯗꯣ ꯑꯁ ꯑꯣ ꯑꯩꯗꯩ ꯀꯩꯅꯣ ꯁ ꯍꯥꯎꯕꯁꯦ
ꯍꯧꯖꯤꯛ ꯍꯥꯎꯕꯁꯦ ꯍꯧꯖꯤꯛꯤ ꯍꯥꯎꯔꯤꯁꯦ ꯍꯧꯖꯤꯛ ꯍꯧꯖꯤꯛ ꯖꯤꯛ ꯐꯖꯅ ꯍꯥꯎꯅꯦ ꯅꯣꯏꯅ ꯍꯩꯇꯕꯩꯅꯦꯕꯀꯣ ꯅꯪꯅ ꯊꯣꯡꯉꯝꯗꯥꯏꯗꯣ ꯑꯩ ꯍꯥꯏꯒꯦ ꯇꯥꯎ ꯃꯟꯅ ꯇꯥꯎ ꯊꯔꯣꯏꯗꯨ ꯈꯨꯜꯠꯂꯛꯑꯦꯗꯅ ꯇꯦꯡꯀꯣꯛ ꯑꯃꯗ ꯐꯖꯅ ꯏꯁꯤꯡꯅ ꯇꯤꯡꯉꯨ ꯏꯁꯤꯡꯗ ꯇꯤꯡꯕ ꯀꯥꯟꯗ ꯌꯣꯠꯄꯤ ꯑꯅꯤꯒꯨꯝꯕ ꯍꯥꯞꯆꯜꯂꯣ
ꯎꯝ
ꯅꯨꯄꯤ ꯍꯥꯞꯆꯤꯜꯂꯣ ꯑꯗꯨꯏꯇꯥꯗꯤ ꯃꯥꯒꯤ ꯐꯠꯇꯕꯁꯤꯡꯗ ꯂꯣꯏꯅ ꯊꯣꯛꯂꯛꯑꯅꯦꯕ
ꯌꯣꯄꯤꯤ ꯍꯥꯏꯕ
ꯌꯣꯄꯤ ꯍꯥꯞꯀꯗꯧꯕ ꯅꯠꯇ꯭ꯔꯒꯅ ꯀꯩꯅꯣꯒꯤ ꯄꯨꯡꯗꯣꯟ ꯃꯅꯥꯗꯣ
ꯎꯝ
ꯣꯟ ꯃꯅꯥꯗ ꯐꯖꯅ ꯁꯨꯒꯥꯏꯔꯣ ꯁꯨꯒꯥꯏꯔꯒ ꯄꯥꯎꯗꯔꯒꯤ ꯇꯥꯏꯞꯇ ꯇꯧꯔꯒ ꯃꯥꯒꯤ ꯀꯩꯅꯣ ꯊꯔꯣꯏ ꯇꯤꯡꯉꯤꯈꯤꯕ ꯃꯐꯝꯗꯨꯗ ꯍꯥꯞꯄꯣ ꯑꯗꯨꯀꯥꯟꯗ ꯎꯝ ꯇ꯭ꯋꯦꯟꯇꯤ ꯐꯣꯔ ꯑꯋꯥꯔꯁ ꯅꯠꯇ꯭ꯔꯁꯨ ꯇꯨꯋꯦꯜ ꯑꯋꯥꯔꯁꯀꯨꯝꯕ ꯇꯤꯡꯉꯣ ꯑꯗꯨꯀꯥꯟꯗ ꯐ ꯍꯥꯎ ꯑꯣꯔꯗꯥꯧꯕꯅꯦ ꯇꯒ ꯐꯖꯅ ꯀꯛꯑꯣ ꯑꯗꯨꯒ ꯐꯖꯅ ꯊꯨꯡꯉꯝꯗꯥꯏꯗ ꯑꯩꯉꯣꯟꯗ ꯐꯣꯟ ꯇꯧꯔꯛꯀꯗꯕ ꯑꯗꯨꯒ ꯅꯣꯏ ꯍꯩꯔꯣꯏꯕꯀꯣ ꯃꯆꯜꯗꯣ ꯐꯖꯅ ꯍꯥꯞꯄꯅꯤ ꯑꯗꯨꯒ ꯊꯥꯎ ꯍꯥꯞꯄꯅꯤ ꯊꯥꯎꯗꯣ ꯁꯥꯍꯜꯂꯒ ꯀꯣ ꯊꯥꯎ ꯁꯥꯍꯜꯂꯅꯤ ꯊꯥꯎꯗꯨꯁꯨ ꯀꯩꯅꯣ ꯇꯧꯒꯗꯕ ꯅꯤꯔꯥꯥꯁꯅ ꯌꯥꯔꯣꯏ ꯅꯤꯔꯥꯥꯁꯇ ꯍꯥꯎꯇꯕꯃꯤ ꯅꯤꯔꯥꯖꯅ ꯌꯥꯔꯣꯏ ꯑꯗꯨꯅ ꯀꯩꯅꯣꯗ ꯇꯧꯒꯗꯕ ꯏꯟꯖꯤꯟꯗꯣ ꯏꯟꯖꯤꯟ ꯗꯥꯎꯗꯣ ꯈꯪꯉꯦꯗꯅ ꯈꯔꯗꯤ ꯇꯥꯡꯕꯅꯦꯗꯣ ꯑꯗꯣ ꯀꯩꯅꯣ ꯇꯧꯒꯗꯕ ꯍꯥꯏꯗꯤ ꯃꯆꯥ ꯕꯣꯇꯜ ꯃꯆꯥ ꯌꯥꯗꯦꯀꯣ ꯕꯇꯜ ꯅꯠꯇꯦ ꯑꯩ ꯍꯥꯏꯔꯛꯀꯦ ꯇꯥꯎꯑꯣꯅꯦ ꯕꯣꯇꯜ ꯃꯆꯥꯅ ꯌꯥꯔꯣꯏꯀꯣ ꯕꯣꯇ ꯏꯟꯖꯤꯟꯗꯣ ꯕꯣꯇꯜ ꯆꯥ ꯌꯥꯔꯣꯏ ꯕꯣꯇꯜ ꯃꯆꯥ ꯍꯥꯏꯗꯤ ꯀꯨꯟ ꯅꯤꯐꯨ ꯌꯥꯡꯈꯩ ꯄꯤꯕꯗꯤ ꯌꯥꯔꯣꯏ ꯆꯥꯃ ꯇꯔꯥ ꯆꯥꯝꯃ ꯀꯨꯟꯗ ꯄꯤꯕ ꯑꯃ ꯂꯩꯕꯅꯦ ꯍꯥꯐ ꯂꯤꯇꯔꯒꯤ ꯑꯗꯨꯃ ꯂꯩꯔꯣ ꯑꯗꯨꯒ ꯐꯖꯅ ꯈꯥꯡꯗꯨꯗ ꯊꯥꯎꯗ ꯍꯩꯖꯤꯜꯂꯣ ꯃꯤꯅꯤꯠ ꯑꯅꯤꯒꯨꯝꯕꯀꯣ ꯅꯪꯒꯤ ꯃꯩꯗꯣ ꯐ꯭ꯂꯦꯝꯗꯣ ꯐꯨꯜꯗ ꯂꯩ ꯈꯜꯂꯣ ꯐꯨꯜꯗ ꯑꯗꯨꯒ ꯐꯖꯅ ꯁꯥꯍꯜꯂꯣ ꯁꯥꯍꯜꯂ ꯀꯥꯟꯗ ꯃꯩꯩꯩ ꯃꯩꯈꯨꯁꯦ ꯄꯪꯃꯪ ꯀꯥꯔꯛ ꯀꯅꯦꯕ ꯐꯨꯜ ꯍꯣꯏ ꯐꯨꯜꯗ ꯅꯠꯇꯗꯤ ꯌꯥꯗꯦ ꯐꯨꯜ ꯅꯠꯇ꯭ꯔꯗꯤ ꯊꯥꯎꯗꯝ ꯃꯨꯜꯂꯣꯏꯕ ꯀꯣ ꯍꯥꯎꯃꯜꯂꯣꯏ ꯍꯥꯎꯔꯣꯏꯕ ꯃꯍꯥꯎꯗꯨꯣ ꯊꯣꯛꯅꯕꯅꯦꯅ ꯍꯥꯏꯔꯤꯁꯦ
ꯎꯝ
ꯄꯖꯅ ꯑꯗꯨꯃꯥꯏꯅ ꯇꯧꯔ ꯑꯗꯨ ꯇꯧꯗ꯭ꯔꯤꯉꯩꯗ ꯍꯥꯟꯅ ꯇꯧꯒꯗꯧꯕ ꯊꯕꯛꯁꯦ ꯑꯩ ꯍꯥꯟꯅ ꯍꯥꯏꯒꯤꯒꯦ ꯃꯗꯨ ꯍꯥꯏꯗ꯭ꯔꯤꯉꯩꯩꯅ ꯇꯦꯜꯂꯧꯗꯣ ꯐꯖꯅ ꯁꯣꯏꯒꯥꯏꯔꯣ ꯇꯛ ꯇꯛ ꯇꯛ ꯇꯛ ꯇꯛ ꯇꯛ ꯇꯛ ꯇꯛ ꯇꯛ ꯇꯛ ꯇꯧꯔꯒꯀꯣ ꯑꯗ ꯃꯨꯊ꯭ꯔꯨꯕꯤ ꯈꯪꯕ꯭ꯔꯣ
ꯈꯪꯉꯦ ꯈꯪꯉꯦ
ꯃꯨꯊꯨꯕꯤꯗꯨ ꯈꯔ ꯍꯦꯛꯆꯜꯂꯣ ꯑꯗꯨꯒ ꯐꯖꯅ ꯆꯥꯝꯃꯨ ꯆꯥꯝꯗ ꯗꯤ ꯌꯥꯔꯣꯏꯀꯣ ꯃꯥꯗꯤꯀꯣ ꯀꯩꯅꯣ ꯑ ꯍꯥꯏꯗꯤ ꯃꯍꯤꯛ ꯃꯅꯥꯏ ꯀ ꯈ ꯂꯩꯒꯅꯦꯕ ꯃꯅꯥꯅꯤꯅꯀꯣ ꯑꯗꯨ ꯐꯖꯅ ꯆꯥꯝꯊꯣꯛꯑꯣꯝ ꯑꯗꯨꯒ ꯐꯖꯅ ꯊꯝꯃꯣ ꯑꯗꯨꯒ ꯑꯂꯨ ꯑꯃꯅꯤ ꯍꯥꯞꯄꯣ ꯑꯂꯨ ꯑꯃꯅꯤ ꯁꯦꯝ ꯁꯥꯔꯣ ꯃꯀꯨ ꯈꯣꯠꯇꯣꯛꯑꯒ ꯐꯖꯅ ꯇꯛ ꯇꯛ ꯇꯛ ꯄꯤꯁ ꯃꯔꯤꯒꯨꯝꯕ ꯀꯛꯑꯣ ꯑꯂꯨ ꯃꯄꯨꯝ ꯑꯃꯗꯒꯤꯀꯣ
ꯑꯥ
ꯑꯗꯨꯒ ꯀꯛꯑꯣ ꯑꯗꯨꯒ ꯐꯖꯅ ꯁꯦꯝꯃꯣ ꯑꯗꯨꯒ ꯆꯥꯝꯒꯗꯕꯁꯦ ꯐꯖꯅ ꯆꯥꯝꯒꯗꯧꯕ ꯍꯥꯏꯗꯤ ꯐꯖꯅ ꯆꯥꯝꯗꯗꯤ ꯆꯥꯕꯗ ꯍꯥꯎꯔꯣꯏꯕ ꯀꯣ ꯂꯨ ꯅꯥꯟꯕ ꯍꯥꯏꯁꯦ ꯐꯕꯅꯦꯕ ꯂꯨ ꯅꯥꯟꯕ ꯍꯥꯏꯁꯦ ꯊꯝꯃꯦ ꯑꯗꯨꯒ ꯆꯅꯝꯗ ꯐꯖꯅ ꯁꯨꯒꯥꯏꯔꯣ ꯆꯅꯝꯗꯨꯁꯨ ꯃꯀꯨ ꯈꯣꯛꯇꯗꯤ ꯍꯥꯎꯇꯝ ꯅꯤ ꯆꯅꯝꯅꯁꯨ ꯃꯀꯨ ꯐꯖꯅ ꯈꯣꯛꯎ ꯆꯅꯝꯅꯁꯨ ꯀꯣ ꯐꯖꯅ ꯇꯧꯔ ꯁꯨꯒꯥꯏꯔꯣ ꯁꯨꯒꯥꯏꯕ ꯁꯨꯒꯥꯏꯕꯁꯦ ꯇꯣꯛ ꯇꯣꯛ ꯇꯣꯛ ꯇꯣꯛ ꯁꯦ ꯀꯨꯟ ꯃꯉꯥꯔꯛ ꯁꯨꯒꯗꯕ ꯀꯨꯟ ꯃꯉꯥꯔꯛ ꯀꯨꯟ ꯃꯉꯥꯔꯛ ꯉꯗꯗꯤ ꯌꯥꯗꯦ ꯍꯣꯏꯣꯏ ꯃꯍꯥꯎ ꯂꯥꯛꯑꯣꯏ ꯃꯍꯥꯎ ꯂꯥꯛꯑꯣꯏ ꯃꯍꯥꯎ ꯂꯥꯛꯑꯣꯏ ꯍꯣꯏ ꯀꯨꯟ ꯃꯉꯥꯔꯛ ꯁꯨꯒꯗꯕ ꯑꯗꯨꯒ ꯐꯖꯅ ꯄ꯭ꯂꯦꯠ ꯑꯃꯗ ꯂꯧꯊꯣꯛꯑꯣ ꯑꯗꯨꯒ ꯑꯩꯅ ꯍꯥꯏꯗ ꯒ꯭ꯌꯥꯟ ꯇꯥꯕ꯭ꯔꯣ
ꯇꯥꯏꯅꯦ ꯇꯥꯏꯅ ꯑꯩ
ꯃꯀꯣꯛꯇꯒꯤ ꯏꯁꯜꯅ ꯑꯣꯏꯁꯜꯂꯣ ꯏꯁꯜꯂꯣ ꯕꯣꯏ ꯑꯃꯝꯅ ꯇꯥꯔꯣ ꯏꯁꯜꯂꯣ ꯅꯠꯇꯗꯤ ꯌꯥꯔꯣꯏꯈꯣ ꯐꯔꯛ ꯇꯥꯅꯤ ꯐꯔꯛ ꯇꯥꯅꯤ ꯑꯩꯅ ꯑꯃꯨꯛ ꯍꯪꯉꯛꯀꯅꯤ ꯀꯣꯏꯁꯟ ꯍꯪꯉꯛꯀꯅꯤ ꯑꯩꯅ ꯑꯃꯨꯛ ꯑꯗꯨꯝ ꯇꯧꯔꯦ ꯑꯗꯨꯒ ꯎꯃ꯭ꯔꯣꯛꯛꯇꯣ
ꯎꯝ
ꯎ ꯃꯄꯨꯝ ꯑꯃ ꯍꯥꯞꯄ ꯌꯥꯗꯦꯀꯣ ꯌꯥꯝ ꯁꯥꯕ ꯑꯣꯏꯔꯒꯗꯤ ꯌꯥꯝ ꯁꯥꯗ꯭ꯔꯒꯗꯤ ꯑꯅꯤ ꯍꯥꯞꯄ ꯌꯥꯏ ꯁꯥꯗꯕ ꯑꯣꯏꯇꯥꯔꯗꯤ ꯑꯅꯤ ꯍꯥꯞꯄꯣ ꯌꯥꯝ ꯁꯥꯕ ꯑꯣꯏꯇꯥꯔꯗꯤ ꯇꯪꯈꯥꯏ ꯀꯛꯑꯣ
ꯎꯝ
ꯇꯪꯈꯥꯏ ꯀꯛꯑꯒ ꯀꯣ
ꯎꯝ
ꯃꯇꯣꯟ ꯂꯣꯝꯒꯤ ꯃꯇꯣꯟ ꯁꯥꯏꯀꯦꯠꯇꯣ ꯑꯗꯨꯗꯤ ꯈꯥꯛꯑꯣ ꯍꯥꯏꯗꯤ ꯑꯩ ꯃꯇꯣꯟ ꯂꯣꯝꯒꯤꯗꯨꯗꯤ ꯍꯥꯎ ꯁꯥꯗꯕꯅꯦꯕ ꯑꯗꯨꯒꯤ ꯅꯪꯅ ꯇꯪꯈꯥꯏꯗꯨꯗꯒꯤ ꯇꯪꯈꯥꯏꯃꯨꯛ ꯀꯛꯑꯣ ꯇꯪꯈꯥꯏ ꯀꯛꯑꯒ ꯁꯔꯨꯛ ꯑꯍꯨꯝ ꯊꯣꯛꯄꯒꯤ ꯆꯥꯡ ꯆꯥꯡꯗꯣ ꯊꯥꯛꯀꯗꯧꯕ ꯊꯨꯝꯁꯤꯅꯀꯣ ꯊꯨꯝꯁꯤꯅ ꯋꯥꯟ ꯐꯤꯐꯇꯤ ꯒ꯭ꯔꯥꯝꯒꯤ ꯆꯥꯡꯗ ꯂꯧꯊꯣꯛꯑꯣ ꯒ꯭ꯔꯥꯝ ꯑꯣꯟꯕ ꯍꯩꯕ꯭ꯔꯣ
ꯑꯣꯟꯗꯥ ꯍꯩꯅꯦ
ꯍꯥꯏꯩꯔꯝꯃꯣꯏꯅꯤ
ꯍꯩꯅꯦ ꯍꯩꯅꯦ ꯑꯁ ꯑꯗꯨꯝ ꯈꯪꯉꯦꯗ
ꯋꯥꯟ ꯐꯤꯐꯇꯤꯒꯤ ꯆꯥꯡꯗ ꯒ꯭ꯔꯥꯝꯗ ꯑꯣꯜꯂꯣ ꯐꯖꯅ ꯇꯤꯡꯀꯣꯇ ꯑꯗꯨꯁꯨ ꯐꯖꯅ ꯊꯝꯃꯣ ꯑꯗꯨꯒ ꯃꯆꯨꯗꯣ
ꯎꯝ
ꯃꯆꯨꯗꯤ ꯌꯥꯝ ꯊꯥꯛꯄ ꯌꯥꯗꯦꯀꯣ ꯑꯩ ꯊꯥꯎ ꯉꯧꯕꯒ ꯃꯇꯝ ꯃꯆꯨ ꯊꯥꯛꯄ ꯌꯥꯔꯣꯏ ꯊꯥꯎ ꯉꯥꯎꯈꯠꯄꯒ ꯀꯣ ꯁꯥ ꯃꯔꯣꯏꯗꯣ ꯈꯪꯉꯤꯀꯣ ꯁꯥ ꯃꯔꯣꯏ ꯁꯥ ꯃꯔꯣꯏꯗꯣ ꯈꯔꯒ ꯇꯧꯔꯣ ꯃꯔꯥꯒꯗꯣ ꯂꯪꯊꯣꯛꯀꯅꯨ ꯁꯥ ꯃꯔꯣꯏꯗꯤ ꯃꯔꯥ ꯌꯥꯎꯅ ꯍꯥꯞ ꯑꯣ ꯑꯇ ꯍꯥꯎꯕꯅꯤ ꯃꯗꯨꯇꯗꯒꯤ ꯍꯦꯟꯅ ꯍꯥꯎꯕ ꯂꯩꯔꯣꯏ ꯃꯍꯥꯎꯗꯣ ꯊꯔꯣꯏꯗꯣ ꯆꯥꯝꯕꯗꯣ ꯐꯗꯤꯒꯣꯝꯗꯣ ꯑꯩ ꯍꯥꯏꯔꯛꯈꯤꯅꯤꯅꯦ ꯀꯔꯤꯅꯣꯅꯦ ꯍꯧꯖꯤꯛ ꯐꯗꯤꯒꯣꯝ ꯃꯇꯝ ꯅꯠꯇ꯭ꯔꯤꯌꯦ ꯊꯣꯡꯕ ꯍꯧꯗ꯭ꯔꯤ ꯀꯔꯝꯍꯥꯏꯅ ꯐꯗꯤꯒꯣꯝꯝꯕ ꯀꯔꯤꯅꯣꯅꯦ ꯃꯁꯤꯕꯨ ꯐꯗꯤꯒꯣꯝꯗꯤ ꯃꯨꯜꯂꯛꯄ ꯇꯥꯏꯃꯤꯡꯗꯨꯗꯅꯤꯅꯦ ꯀꯔꯤꯅꯣ ꯃꯁꯤ ꯀꯔꯟ ꯌꯥꯝ ꯇꯧꯋꯦꯕꯣ ꯃꯁꯤ ꯌꯥꯔꯣꯏ
ꯍꯥꯏꯔꯣ ꯍꯥꯏꯔꯣ ꯀꯌꯥꯝ ꯋꯥꯂꯤ ꯂꯣꯏꯗꯧꯕ
ꯍꯔꯣꯏꯗꯨ ꯀꯛꯑꯣ ꯀꯛꯇ꯭ꯔꯤꯅꯦ ꯅꯪ ꯉꯁꯥꯏꯗꯒꯤ ꯑꯩꯅ ꯍꯥꯏꯔꯤꯁꯦ ꯋꯥꯔꯤ ꯂꯤꯔꯤꯉꯩꯗ ꯀꯛꯀꯗꯕꯅꯦ ꯑꯗꯨꯅꯤ ꯊꯔꯣꯏꯗꯣ ꯀꯛꯄꯗꯣ ꯀꯛꯄ ꯂꯣꯏꯔꯦ ꯍꯥꯏꯔꯒ ꯍꯥꯏ ꯀꯥꯟꯗ ꯐꯖꯅ ꯆꯥꯝꯒꯗꯧꯕ ꯆꯥꯝꯝꯕꯁꯦ ꯔꯥꯎꯟꯁꯦ ꯇꯔꯦꯠ ꯂꯥꯛꯀꯨꯝꯕ ꯆꯥꯝꯃꯗꯕ ꯔꯥꯎ ꯇꯔꯦꯠ ꯂꯥꯛ ꯆꯥꯝꯒꯗꯕꯀꯣ ꯅꯠꯇꯗꯤ ꯌꯥꯗꯦ ꯇꯔꯨꯛꯂ ꯈꯛꯇꯪꯒ ꯆꯥꯝꯃꯕ ꯍꯥꯎꯔꯔꯣꯏꯗꯕꯅꯤ ꯁꯨꯃꯥꯡ ꯍꯥꯎꯔꯔꯣꯏꯗꯕꯅꯤꯗꯣ
ꯊꯦꯔꯣꯏꯗꯣ ꯃꯆꯥ ꯃꯁꯨ ꯃꯌꯥꯝ ꯂꯩꯗꯅ ꯑꯗꯣ ꯀꯃꯥꯏꯅ ꯂꯧꯊꯣꯛꯀꯦꯅꯣ
ꯃꯗꯨꯅꯤꯅꯦ ꯑꯩꯅ ꯉꯁꯥꯏ ꯍꯥꯏꯔꯤꯗꯣ ꯃꯗꯨꯅꯤꯅꯦ ꯑꯩꯅ ꯍꯥꯏꯔꯤꯗꯣ ꯌꯄꯤꯤ ꯍꯥꯄꯅꯤ ꯑ ꯄꯨꯡꯗꯣꯟ ꯃꯅꯥꯗꯣ ꯍꯥꯞꯄꯗꯣ ꯑꯗꯨ ꯂꯣꯏꯅꯃꯛ ꯊꯣꯛꯀꯗꯕꯅꯤ ꯅꯪꯅ ꯅꯪꯅ ꯈꯜꯂꯤꯁꯤꯅ ꯈꯨꯠꯅ ꯂꯧꯊꯣꯛꯄꯒꯤ ꯋꯥꯈꯜ ꯈꯜꯂꯤꯔꯕ
ꯅꯠꯇꯦ ꯑꯃꯁꯨ ꯂꯩꯈꯤꯗꯏꯅꯦ ꯆꯌꯦꯒ ꯆꯌꯦꯦꯡꯒ ꯇꯧꯕꯗꯣ ꯈꯪꯉꯝꯃ ꯍꯥꯏꯅꯦ
ꯀꯣꯛꯁꯤ ꯌꯥꯔꯣꯏ ꯅꯣꯏ ꯀꯣꯛꯁꯤ ꯌꯥꯔꯣꯏ ꯑꯁ ꯃꯗꯨꯅꯤ ꯌꯥꯔꯣꯏꯗ ꯃꯗꯨꯗꯤ ꯍꯦꯟꯅ ꯍꯦꯟꯅ ꯆꯥꯁꯜꯂꯅꯤ ꯃꯣꯏꯗꯣ
ꯑꯦ ꯅꯪ ꯈꯪꯗꯕꯏꯅꯦ
ꯌꯥꯔꯣꯏ ꯌꯥꯔꯔꯣꯏ ꯅꯪꯒꯤꯗꯨꯗꯤ ꯌꯥꯔꯣꯏ ꯃꯗꯨꯅꯗꯤ ꯑꯣꯏ ꯌꯥꯔꯣꯏꯕꯣ ꯑꯩꯅ ꯍꯥꯏꯕꯗ ꯇꯧꯋꯣ ꯑꯩꯅ ꯍꯥꯏꯕꯗ ꯇꯧꯋꯣ ꯇꯔꯦꯠ ꯂꯥꯛ ꯆꯥꯝꯃꯣꯀꯣ
ꯑ
ꯇꯔꯦꯠ ꯂꯥꯛ ꯆꯥꯝꯃ ꯀꯥꯟꯗ ꯏꯁꯤꯡꯗꯣ ꯐꯖꯅ ꯂꯧꯊꯣꯛꯀꯗꯕ ꯏꯁꯤꯡ ꯀꯩꯅꯣ ꯇꯧꯕ ꯌꯥꯗꯦ ꯊꯔꯣꯏ ꯃꯔꯛ ꯃꯛꯇꯗ ꯏꯁꯤꯡ ꯀꯩꯅꯣ ꯌꯥꯎꯍꯟꯗꯦ ꯃ ꯌꯥ ꯑꯗꯨꯅ ꯐꯖꯅ